ꯇꯥꯔꯦ ꯇꯥꯔꯦ
ꯑꯣ
ꯄꯩꯁꯥꯗꯤ ꯊꯥꯗ꯭ꯔꯣ ꯅꯣꯏꯕꯨ ꯕꯣꯜꯗ ꯄꯩꯁꯥ ꯊꯥꯕꯗꯣ
ꯍꯥ
ꯕꯣꯜꯗ ꯄꯩꯁꯥ ꯊꯥꯕ ꯌꯥꯕꯗꯣ ꯄꯩꯁꯥ ꯊꯥꯗ꯭ꯔꯥ ꯍꯥꯏꯕ
ꯊꯗꯦꯗ ꯊꯥꯅꯤꯡꯉꯥꯏ ꯃꯤꯒ ꯂꯩꯇꯦ ꯍꯥꯏꯗꯤ ꯌꯦꯡꯉꯦ ꯍꯥꯏꯕꯅꯦ ꯃꯦꯁꯤꯒꯦꯅꯦ ꯍꯥꯏꯖꯕꯅꯦ ꯀꯌꯥꯝ ꯃꯔꯗꯤ ꯕꯣꯗꯤ ꯑꯦꯗꯤꯛꯨ ꯆꯨꯒꯦ ꯍꯥꯏꯗꯦ ꯂꯩꯗꯅ ꯀꯣ ꯃꯤ ꯀꯞꯇꯅ ꯈꯣꯠꯇꯅ ꯇꯧꯕꯗꯣ ꯈꯪꯕꯔꯥ ꯉꯝꯗ꯭ꯔꯒ ꯑꯗꯨꯒꯨꯝꯕ ꯃꯤ ꯅꯠꯇꯦꯗ ꯑꯩ ꯍꯥꯏꯗꯤ ꯌꯦꯡꯗꯤ ꯌꯦꯡꯕꯀꯣ ꯑꯁ ꯄꯥꯝꯖꯔꯨꯕꯩ ꯃꯦꯁꯤ ꯄꯥꯝꯃꯦ ꯍꯥꯏꯗꯤ ꯑꯩꯁꯤ ꯑꯩꯒꯤ ꯐꯦꯚꯣꯔꯥꯏꯠ ꯃꯦꯁꯤ ꯑꯣꯏꯔꯦ ꯀꯥꯏꯅ ꯐꯨꯠꯕꯣꯜꯂꯜ ꯑꯩꯅ ꯈꯟꯖꯔꯛꯄꯗꯤ ꯑꯔꯖꯦꯟꯇꯤꯅꯥꯅꯦꯕ
ꯎꯝ ꯑꯔꯖꯦꯟꯇꯤꯅꯥꯗꯨ ꯅꯀꯣꯛꯇ ꯆꯨꯔ ꯂꯩꯔꯦ ꯑꯗꯨꯒꯤꯅꯦ
ꯑꯥ ꯑꯩꯅ ꯑꯉꯥꯡ ꯑꯣꯏꯔꯤꯉꯩꯗꯩ ꯍꯦꯛ ꯕꯣꯜ ꯌꯦꯡꯖꯔꯛꯄꯗꯣ ꯑꯔꯖꯦꯟꯇꯤꯅꯥ ꯑꯣꯏꯖꯕ
ꯍꯣꯏ ꯑꯁꯤꯒꯨꯝꯕ ꯁꯨꯝ ꯑꯩꯈꯣꯏꯅ ꯄꯥꯝꯃꯤ ꯃꯌꯥꯝꯁꯤꯕꯨꯗꯤ ꯄꯤꯛꯏꯉꯩꯗ ꯊꯦꯡꯅꯈꯤꯕꯗꯣ ꯃꯤꯅ ꯑꯩꯈꯣꯏꯗꯒ ꯍꯥꯏꯕꯤꯈꯤꯕꯗꯣ ꯑꯗꯨꯗꯣ ꯑꯣꯏꯗꯣꯏꯅꯦꯕ ꯍꯥꯏꯗꯤ ꯑꯗꯨꯝ ꯈꯪꯉ ꯄꯣꯛꯂꯛꯄ ꯑꯝꯇ ꯅꯠꯇꯦꯗꯅ
ꯑꯗꯨꯒꯤ ꯑ ꯕ꯭ꯔꯖꯤꯜ ꯀꯥꯏꯗꯣ ꯑꯗꯨꯝ ꯍꯥꯟꯅꯗꯩ ꯄꯥꯝꯖꯔꯛꯏꯅꯦꯕ ꯌꯦꯡꯉꯛꯄꯗꯣ ꯅꯦꯃꯥꯔ ꯀꯥꯏ ꯇꯕꯗꯣ ꯅꯦꯃꯥꯔ ꯔꯣꯅꯥꯜꯗꯣ ꯃꯦꯁꯤ ꯃꯣꯏ ꯑꯍꯨꯝꯃꯛꯇꯤ ꯄꯥꯝꯃꯤꯗ ꯑꯩꯗꯤ ꯍꯥꯏꯗꯤ ꯑꯁꯤꯒ ꯂꯨꯞ
ꯅꯦꯃꯥꯔꯗꯤ ꯀꯃꯟꯅꯦ ꯑꯗꯨꯝ ꯅꯨꯡꯁꯤꯕꯅꯦ ꯑꯗꯨꯝ ꯃꯌꯥꯝꯅ
ꯑ ꯃꯥꯗꯤ ꯃꯦꯁꯤ ꯐꯗꯤ ꯐꯥꯕꯅꯤꯗ ꯃꯁꯦ ꯑꯩꯅ ꯈꯟꯖꯕꯗ
ꯎꯝ ꯍꯥꯏꯗꯤꯅꯦ ꯁꯤꯒꯨꯝꯕꯖꯦ ꯃꯦꯁꯤꯒ ꯔꯣꯅꯥꯜꯗꯣꯒꯅ ꯆꯠꯃꯤꯟꯅꯒꯤꯕꯒꯤ ꯑꯃ ꯇ꯭ꯔꯣꯜ ꯇꯧꯒꯤꯕ ꯑꯗꯨꯅꯦꯕ ꯅꯨꯡꯉꯥꯏ
ꯑ ꯑꯁꯤ ꯑꯁꯤꯁꯦ ꯀꯩꯒꯤꯅꯣ ꯈꯪꯕ꯭ꯔꯥ ꯍꯥꯏꯗꯤ ꯃꯣꯏ ꯅꯤꯒꯤ ꯃꯔꯥ ꯅꯠꯇꯦꯕ ꯃꯣꯏꯅꯤꯗꯤ ꯅꯨꯡꯁꯤꯅꯖꯩꯑꯕ
ꯑꯩꯈꯣꯏꯒꯤ ꯍꯩꯕ ꯃꯥꯟꯅꯔꯛꯄꯅꯤꯅ ꯀꯝꯄꯤꯇꯤꯁꯟ ꯇꯧꯅꯔꯛꯄ꯫ ꯄꯅꯤꯅ ꯑꯅꯤꯗꯣ ꯈꯪꯕꯔ ꯃꯥꯒꯤ
ꯑ ꯃꯥꯒꯤ ꯃꯣꯏ ꯑꯅꯤ ꯑꯣꯏꯅ ꯆꯠꯈꯤꯕꯗꯨꯒ ꯃꯥꯒꯤ ꯐꯔꯦꯟ ꯃꯌꯥꯝꯗꯨꯅ ꯀꯝꯄꯤꯇꯤꯁꯟ ꯇꯧ ꯇꯧꯍꯟꯕ ꯋꯥꯅꯦꯕ ꯑꯁꯦꯡꯕꯩꯗꯤ ꯃꯣꯏ ꯑꯅꯤꯗꯤ ꯐꯖꯅꯁꯨ ꯆꯤꯟꯅꯕꯅꯦ ꯑꯗꯩ ꯔꯣꯅꯥꯜꯗꯣꯅꯒꯁꯨ ꯁꯨꯝ ꯍꯥꯏꯕꯅꯦ ꯑ ꯔꯣꯅꯥꯜꯗꯣꯗ ꯍꯪꯉꯣꯕꯀꯣ ꯑ
ꯄꯔꯁꯅꯦꯂꯤꯇꯤꯁꯦ ꯃꯥꯟꯅꯗꯕꯒꯤꯀꯣ ꯑꯃꯅ ꯀꯩꯅꯣ ꯇꯧꯕꯋꯅꯦ ꯈꯔ ꯀꯥꯛ ꯇꯛꯅ ꯆꯠꯄ ꯋꯥꯅꯤ ꯔꯣꯅꯥꯜꯗꯣꯁꯦ ꯑꯗꯨꯝ ꯃꯁꯥꯒꯤ ꯀꯩꯅꯣꯗꯣ ꯆꯠꯆꯕ ꯋꯥꯅꯦꯕ ꯃꯦꯁꯤ ꯍꯣꯏꯁꯤꯅ ꯑꯃꯨꯛ ꯋꯥ ꯀꯌꯥ ꯉꯥꯡꯗꯕꯤ
ꯑꯦ ꯃꯦꯁꯤ ꯃꯥꯗꯤ ꯋꯥ ꯁꯨꯉꯥꯡꯕꯨ ꯉꯥꯡꯗ꯭ꯔꯦꯗ
ꯋꯥ ꯀꯌꯥ ꯉꯥꯡꯗꯕꯤ ꯑꯃ ꯃꯤ ꯇꯤꯟꯅꯕ ꯍꯩꯇꯕꯩ ꯇꯥꯏꯞꯇ ꯇꯧꯕꯗꯣ ꯑꯗꯨꯃꯥꯏꯅ ꯇꯧꯋꯦꯕ
ꯃꯣꯏ ꯃꯣꯏꯒꯤ ꯃꯣꯏꯒꯤ ꯃꯣꯏ ꯂꯝꯒꯤ ꯑꯣꯏꯅꯗꯤ ꯃꯥꯁꯦ ꯂꯥꯏꯅꯦ
ꯃꯥꯅꯤ ꯀꯩꯅꯣ ꯃꯣꯏꯅꯅꯤ ꯀꯩꯅꯣ ꯄꯣꯔꯇꯨꯒꯜꯒꯤꯁꯨ ꯃꯤ ꯄꯨꯡꯉꯥꯡ ꯉꯥꯡꯉꯤꯗꯣ ꯃꯣꯏꯒꯤ ꯐꯨꯠꯕꯣꯜ ꯁꯥꯟꯅꯔꯤꯕ ꯃꯦꯛꯁꯤꯀꯣ ꯑꯗꯒꯤ ꯀꯩꯀꯩ ꯂꯝꯒꯤ ꯏꯁꯇꯦꯗꯤꯌꯝꯗ ꯃꯤ ꯔꯣꯅꯥꯜꯗꯣꯁꯦ ꯑꯃꯝꯇꯪ ꯎꯍꯧꯔꯗꯤ ꯃꯦꯁꯤꯁꯦ ꯑꯃꯝꯇꯪ ꯎꯍꯧꯔꯗꯤꯅ ꯃꯦꯁꯤꯒꯤ ꯁꯣꯏꯔꯤꯁꯤꯅ ꯀꯩꯅꯣ ꯍꯟꯗꯛ ꯗꯦꯜꯂꯤꯗꯅ ꯀꯩꯅꯣꯝ ꯂꯥꯛꯈꯤꯕꯗꯣ ꯏꯟꯗꯤꯌꯥꯗ
ꯑꯗ ꯈꯔ ꯀꯩꯅꯣ ꯇꯧꯈ꯭ꯔꯦꯕ ꯈꯔ ꯎꯍꯧꯗꯕ ꯌꯥꯎ ꯄꯩꯁꯥ ꯃꯌꯥꯝ ꯃꯌꯥꯝ ꯇꯤꯀꯦꯠ ꯀꯛ ꯀꯛꯑꯒ ꯆꯠꯂꯒ ꯀꯣ ꯑꯗꯨꯗꯨꯒꯤ ꯈꯤꯇꯪ ꯐꯦꯟ ꯍꯟꯊꯔꯝꯒꯗ꯭ꯔꯗꯤ ꯈꯪꯗꯦ
ꯑꯗꯨ ꯀꯣꯜꯀꯇꯥꯗ
ꯑ ꯇꯤꯀꯦꯠ ꯍꯥꯏꯗꯤ ꯃꯦꯁꯤꯁꯦ ꯑꯝꯇꯪꯕꯨ ꯎꯖꯍꯧꯔꯗꯤ ꯃꯍꯩ ꯌꯥꯜꯂꯦ ꯑꯗꯩꯗꯤ ꯔꯣꯅꯥꯜꯗꯣꯁꯦ ꯑꯝꯇꯪꯕꯨ ꯎꯖꯍꯧꯔꯗꯤ ꯃꯍꯩ ꯌꯥꯜꯂꯦꯅ ꯈꯜꯂꯒ ꯂꯥꯛꯄ ꯀꯌꯥ ꯑꯃꯅꯦꯕ ꯃꯣꯏꯅ ꯀꯥꯕ ꯄꯣꯕꯗꯨꯗꯤ ꯇꯧꯊꯣꯛꯈ꯭ꯔꯒ ꯑꯇꯣꯞꯄ ꯂꯝꯗꯒꯤ ꯄꯣꯔꯇꯨꯒꯜꯒꯤ ꯅꯠꯇꯕ ꯑꯥꯔꯖꯦꯟꯇꯤꯅꯥꯒꯤ ꯅꯠꯇꯕ ꯂꯝꯗꯒꯤ ꯃꯌꯥꯝ ꯑꯃ ꯃꯥꯏ ꯃꯥꯏ ꯖꯔꯁꯤꯗꯣ ꯂꯤꯠꯂ ꯂꯥꯛꯇꯣꯏꯅꯦ ꯑꯥꯔꯖꯦꯟꯇꯤꯅꯥꯒꯤ ꯖꯔꯁꯤ ꯑꯗꯩꯗꯤ ꯄꯣꯔꯇꯨꯒꯜꯒꯤ ꯖꯔꯁꯤꯗꯣ ꯃꯣꯏꯒꯤꯗꯃꯛꯇ ꯂꯥꯛꯏꯅꯦꯕ ꯔꯣꯅꯥꯜꯗꯣ ꯍꯟꯇꯛ ꯂꯩꯍꯧꯕꯗꯨꯗꯅꯦ ꯃꯊꯪꯒꯤ ꯕꯣꯜ ꯌꯦꯡꯕꯗꯣ ꯇꯤꯛꯀꯦꯠꯇꯣ ꯃꯤ ꯃꯤꯗꯤ ꯃꯌꯥꯝ ꯂꯥꯛꯇꯦ ꯈꯪꯕ ꯔꯣꯅꯥꯜꯗꯣ ꯌꯦꯡꯕ ꯂꯥꯛꯄ ꯃꯌꯥꯝ ꯃꯥꯏ ꯕꯤꯠꯇ ꯂꯥꯛꯄ ꯃꯌꯥꯝꯁꯨ ꯌꯥꯎꯋꯤꯅꯤꯗꯅꯀꯣ
ꯃꯥꯅꯤ ꯃꯥꯟꯅꯤ ꯑꯗꯣ ꯏꯊꯥ ꯊꯥꯖꯗꯅ ꯍꯟꯗꯛ ꯑꯩꯈꯣꯏ ꯑꯦꯁꯤꯌꯥꯒꯤ ꯖꯄꯥꯟ ꯐꯖꯅ ꯁꯥꯟꯅꯩꯍ‌ꯦ
ꯖꯄꯥꯟꯗꯣ ꯅꯨꯡꯁꯤꯅꯦ ꯃꯁꯛ ꯐꯖꯕ ꯌꯥꯝ ꯌꯥꯎꯋꯦ
ꯑꯁ ꯃꯁꯛꯇ ꯌꯦꯡꯉ ꯁꯥꯟꯅꯔꯗꯤ
ꯈꯪꯗꯦ ꯑꯩꯗꯤ ꯌꯦꯡꯗꯤꯌꯦ ꯍꯟꯇꯛ ꯖꯄꯥꯟꯒꯤ ꯕꯣꯜ ꯌꯦꯡꯗꯦ ꯏꯃꯥꯟꯅꯕꯤꯅ ꯍꯥꯏꯔꯛꯄꯅꯦ ꯀꯞ ꯄꯥ ꯀꯞꯄ ꯌꯥꯎ ꯃꯥꯜꯂꯦ ꯑꯗꯨꯒꯤ ꯅꯨꯡꯉꯥꯏꯇꯦꯅ ꯐꯖꯅ ꯁꯥꯟꯅꯖꯔꯒꯀꯣ ꯀꯞꯄꯗꯨ ꯅꯨꯡꯉꯥꯏꯇꯦꯅꯦꯍ‌ꯦ ꯀꯞꯄꯛꯄꯗꯣ
ꯑꯗꯣ ꯑꯩꯗꯤ ꯏꯟꯗꯤꯌꯥꯗ ꯐꯨꯠꯕꯣꯜ ꯁꯥꯟꯅꯔꯁꯨ ꯏꯟꯗꯤꯌꯥꯗꯗꯤ ꯁꯝꯄꯣꯔ꯭ꯠ ꯁꯨꯛꯇꯧ ꯇꯧꯔꯣꯏ
ꯀ꯭ꯋꯥꯂꯤꯐꯥꯏ ꯑꯣꯏꯗ꯭ꯔꯕꯒꯤ ꯑꯣꯏꯔꯝꯃꯅꯤ ꯆꯪꯕ ꯉꯝꯗ꯭ꯔꯤꯁꯦ꯫
ꯑꯩꯈꯣꯏ ꯃꯩꯇꯩ ꯃꯆꯥꯅꯒ ꯁꯥꯟꯅꯔꯗꯤ ꯍꯣꯏ ꯈꯤꯇꯪꯒ ꯁꯞꯄꯣꯔꯠ ꯇꯧꯕ ꯇꯥ ꯑꯗꯨꯇꯔꯁꯨ ꯑꯩꯗꯤ ꯑꯥꯔꯖꯦꯟꯇꯤꯅꯥꯅ ꯍꯥꯟꯅ ꯍꯜꯂꯦꯕ ꯌꯦꯡꯕꯁꯦ
ꯑꯗꯨꯕꯨꯗꯤ ꯑꯟꯗꯔ ꯁꯚꯦꯟ ꯑꯟꯗꯔ ꯑꯟꯗꯔ ꯁꯚꯦꯟꯇꯤꯟꯒꯤ ꯍꯥꯏꯕꯔ ꯅꯍꯟ ꯃꯨꯛ ꯑꯃ ꯑꯩꯈꯣꯏꯅ ꯇꯨ ꯊꯥꯎꯖꯟ
ꯏꯟꯗꯤꯌꯥꯗ ꯇꯧꯒꯤꯕꯗꯣ
ꯇꯨ ꯊꯥꯎꯖꯟ ꯀꯌꯥꯗ ꯑꯣꯏꯗꯣꯏꯅꯣ ꯇꯨ ꯊꯥꯎꯖꯟ ꯑꯩꯇꯤꯟꯗ ꯑꯣꯏꯗꯣꯏꯔꯣ ꯅꯥꯏꯟꯇꯤꯟꯗ ꯑꯣꯏꯗꯣꯏꯔꯣ ꯑꯃ ꯙꯤꯔꯁ ꯑꯣꯏꯅ ꯀꯦꯞꯀꯩꯅꯣ ꯑꯣꯏꯕꯗꯣ ꯒꯣꯜꯒꯤ
ꯍꯣꯏ ꯍꯣꯏ ꯍꯣꯏ ꯈꯪꯉꯦ ꯈꯪꯉꯦ ꯈꯪꯉ‌ꯦ ꯑꯗꯨꯁꯨ ꯂꯩꯍꯧꯗꯥꯏ ꯍ ꯍ ꯍ
ꯂꯩꯍꯧꯔꯦ ꯑꯗꯨꯗꯕꯨꯗꯤ ꯐꯥꯎꯍꯧꯔꯤꯅꯦ ꯈꯔꯕꯨꯗꯤ ꯂꯩꯍꯧꯔꯁꯨ ꯑꯩꯈꯣꯏ ꯃꯅꯤꯄꯨꯔꯗꯒꯤ ꯆꯪꯕ ꯉꯝꯃꯕꯅꯤꯗꯣꯅ ꯐꯧꯍꯧꯔꯤꯅꯤ ꯀꯩꯅꯣ ꯁꯦꯂꯦꯕ꯭ꯔꯤꯇꯤ ꯃꯆꯥ ꯑꯃꯃꯝ ꯑꯣꯏꯔ ꯂꯩ ꯉꯁꯥꯏꯒꯤ ꯑꯩꯈꯣꯏ ꯃꯅꯤꯄꯨꯔ ꯃꯅꯨꯡꯖꯤꯗ ꯗꯤꯔꯁꯨ ꯁꯦꯂꯦꯕ꯭ꯔꯤ ꯃꯆꯥ ꯑꯃ ꯑꯣꯏꯔꯒ ꯑꯩꯈꯣꯏ ꯃꯣꯏꯔꯥꯡꯗꯒ ꯆꯠꯄꯒꯖꯦ ꯇꯒꯤ ꯏꯁꯄꯦꯛꯇꯒꯤ ꯁꯟꯒ꯭ꯂꯥꯁ ꯇꯒꯤ ꯎꯞꯇꯅ ꯃꯥꯛꯁꯇꯒꯤ ꯄꯛꯇꯕꯅꯕꯨ ꯌꯦꯡꯅꯤꯡꯗꯦꯕ ꯀꯨꯏꯔ‌ꯦ ꯀꯩꯅꯣ ꯑꯩꯈꯣꯏꯗꯤ ꯑꯥ ꯊꯥꯏꯅꯉꯩꯗꯩ ꯈꯪꯉꯦ ꯑꯥ ꯃꯃꯥꯡꯒꯤ ꯃꯥꯗꯔꯁ ꯗꯦꯗꯩ ꯈꯪꯉꯦ ꯐꯤ ꯆꯞ ꯆꯞ ꯃꯥꯟꯅꯕ ꯊꯥꯒꯠꯂꯛꯇꯅ
ꯈꯪꯗꯦ ꯃꯣꯏ ꯀꯩꯅꯣꯗꯤ ꯑ ꯃꯦꯛꯁꯤꯅꯥꯒꯖꯨ ꯀꯣꯏꯅꯔꯝ ꯇꯧꯕꯅꯤ
ꯀꯣꯏꯅꯔꯝꯃꯤ ꯀꯩꯅꯣ ꯏꯁ ꯀꯣꯏꯅꯔꯝꯒꯨꯝ ꯇꯧꯕꯅꯦ ꯅꯍꯥꯃꯨꯛ ꯊꯥꯡꯖꯤꯡꯒꯤ ꯂꯥꯏ ꯍꯔꯥꯎꯕꯗꯒ ꯖꯒꯣꯏ ꯁꯥꯕ ꯃꯦꯛꯁꯤꯅꯥ ꯍꯣꯏ ꯐꯤꯂꯝ ꯁ꯭ꯇꯥꯔ ꯃꯌꯥꯝ ꯏꯊꯣꯏꯗꯩ ꯀꯩꯗꯩ ꯃꯌꯥꯝ ꯂꯥꯛꯄꯗ ꯗꯤꯔꯖꯅꯒ ꯄꯩꯁꯥ ꯊꯥꯗꯅ ꯈꯣꯠꯇꯅ ꯇꯧꯕꯒꯤ ꯃꯤ꯫ ꯇꯧꯅꯩꯗꯣ ꯈꯪꯍꯧꯗꯦ ꯅꯪ
ꯈꯪꯗꯦ
ꯇꯧꯕꯅꯦ ꯇꯧꯕꯅꯦ ꯑꯗꯨꯒ ꯁꯣꯅꯤꯌꯥ ꯃꯆꯥꯒ ꯀꯣꯏꯅꯔꯝꯕ ꯅꯨꯄꯥꯗꯨꯅ ꯑꯃꯨꯛ ꯀꯩꯅꯣꯒ ꯀꯣꯏꯅꯒ꯭ꯔꯦ ꯑꯥ ꯒꯦꯄꯦꯂꯤꯅꯥꯒ ꯃꯤꯋꯥ ꯉꯥꯡꯅꯔꯦꯍ‌ꯦ ꯐꯖꯅ
ꯎꯝ
ꯃꯤꯋꯥ ꯅꯠꯇ꯭ꯔꯗꯤ ꯀꯔꯤꯅꯣ ꯆꯥꯛ ꯏꯟꯁꯥꯡꯗꯨꯕꯨ ꯑꯗꯨꯝ ꯍꯪꯅ ꯂꯩꯒꯗ꯭ꯔꯣ
ꯃꯥꯟꯅꯤ ꯃꯥꯟꯅꯤ ꯐꯩꯗ ꯑꯗꯨꯅ ꯑꯗꯣ ꯀꯩꯕ ꯀꯩꯕ꯫ ꯃꯅꯤꯄꯨꯔꯒꯤꯗꯤꯅꯦ ꯍꯦꯔꯣ ꯍꯦꯔꯣ ꯀꯩꯀꯩꯗꯗꯤ ꯍꯧꯖꯤꯛ ꯌꯥꯝ ꯐꯖ ꯐꯖꯕ ꯃꯑꯣꯡ ꯇꯥꯕ ꯌꯥꯝ ꯊꯣꯛꯏꯕꯅꯤꯍ‌ꯦ ꯃꯥꯔꯇꯤꯟ ꯍꯣꯏ ꯑꯗꯩꯗꯤ ꯖꯦꯂꯤꯁ ꯍꯣꯏ ꯃꯣꯏꯅ ꯏꯄꯕꯣꯡ ꯃꯣꯡ ꯃꯣꯏ ꯍꯤꯔꯣ ꯏꯃꯥꯟ ꯃꯥꯟ ꯍꯦꯛ ꯌꯦꯡꯕꯗ
ꯖꯦꯂꯤꯁꯄꯨꯗꯤ ꯔꯥꯁꯤ ꯂꯩ꯫
ꯃꯥꯔꯇꯤꯟꯖꯨ ꯐꯖꯕꯅꯦꯍ‌ꯦ
ꯎꯝ
ꯃꯥꯔꯇꯤꯟ ꯏꯔꯦꯡꯕꯝꯗꯣ ꯑꯁ ꯃꯥꯏ ꯍꯥꯏꯗꯤ ꯗ꯭ꯔꯦꯁꯤꯡ ꯏꯁꯇꯥꯥꯏꯜ ꯌꯥꯝ ꯐꯖꯩ
ꯃꯥꯔꯇꯤꯟꯗꯨꯔꯣ
ꯃꯥꯔꯇꯤꯟꯗꯣ ꯑꯩꯅꯗꯤ ꯅꯥꯜꯂꯦ ꯍꯥꯏ ꯏꯃꯥꯟꯅꯕꯤꯅ ꯍꯩꯅꯗꯦꯌꯦ
ꯅꯃꯅꯕꯤ ꯅꯃꯅꯕꯤꯗꯣ ꯃꯃꯤꯠ ꯌꯥꯗꯔꯦ ꯑꯗꯨꯗꯤ
ꯑꯩꯅꯕꯨꯗꯤ ꯐꯖꯩꯌꯦꯅ ꯍꯥꯏꯕꯅꯦꯕ ꯖꯦꯂꯤꯁꯇꯨꯕꯨꯗꯤ ꯃꯁꯛꯇꯣ ꯌꯦꯡꯕ ꯅꯨꯡꯉꯥꯏ
ꯃꯣꯏ ꯑꯦꯛꯇꯤꯡꯒꯥꯗꯤ ꯌꯥꯝ ꯍꯩꯖꯔꯕꯅꯦ ꯍꯧꯖꯤꯛꯀꯥꯟ ꯍꯥꯟꯅꯗꯤ ꯍꯧꯔꯛꯄꯗꯗꯤ ꯌꯥꯝ ꯍꯩꯔꯝꯗꯕꯅꯤ
ꯎꯝ
ꯍꯥꯏꯕꯗꯤ ꯌꯦꯡꯕꯗ ꯀꯩꯅꯣ ꯌꯧꯗꯝ ꯑꯗꯨꯗꯤ ꯐꯨꯠꯕꯣꯜ ꯐꯥꯏꯅꯦꯜꯁꯤꯅ ꯀ ꯐ꯭ꯔꯥꯟꯁꯇ ꯁꯞꯄꯣꯔ꯭ꯠ ꯂꯩꯔꯦ
ꯐ꯭ꯔꯥꯟꯁꯇ ꯁꯞꯄꯣꯔ꯭ꯠ ꯇꯧ ꯇꯥꯕꯅꯤ ꯀꯩꯅꯣ ꯑꯔꯖꯦꯟꯇꯤꯅꯥꯅ ꯑꯃꯨꯛ ꯇꯧꯁꯤꯔꯥ
ꯍ ꯍ
ꯈꯪꯗꯦꯗ ꯇꯧꯕ ꯌꯥꯏ ꯑꯗꯣ ꯐꯦꯟꯁꯤꯡꯗꯣ ꯎꯕꯗ ꯁꯨꯛꯅꯨꯡ ꯍꯦꯛ ꯅꯨꯡꯁꯤꯗꯦꯕꯣ
ꯑꯣ ꯑꯗꯨꯗꯤ ꯅꯪ ꯀꯩꯅꯣꯅ
ꯑꯗꯒꯤꯗꯤ ꯀꯔꯤ ꯑꯍꯥꯝꯕ ꯁꯥꯟꯅꯕꯗꯣ ꯑꯥ ꯀꯔꯤꯒꯅꯣ ꯁꯥꯟꯅꯈꯤꯕꯗꯨꯕꯣ ꯀꯔꯤꯕ ꯇꯛꯋꯥ ꯇ꯭ꯔꯣꯐꯤꯒꯤ ꯀꯩꯅꯣꯗꯨꯅ ꯍꯦꯟꯅ ꯅꯨꯡꯉꯥꯏ ꯃꯣꯏꯅ ꯊꯥꯒꯠꯂꯛꯅꯤꯀꯣ ꯑꯗꯒꯤꯗꯤ ꯀꯣꯔꯧꯉꯥꯟꯕ ꯈꯨꯃꯟ ꯀꯥꯏꯗꯨꯅ ꯂꯦꯝꯅ ꯂꯩ ꯌꯥꯕꯗꯣ
ꯎꯝ
ꯂꯦꯝꯅ ꯂꯩ ꯌꯥꯕꯗꯣ ꯑꯁ ꯀꯩꯅꯣꯅꯦ ꯃꯥ ꯍꯥꯏꯔꯛꯄꯗꯨꯕꯣ ꯃꯥꯅ ꯑꯣꯏ ꯃꯥꯜꯂꯦꯗ ꯊꯛ ꯋꯥꯒꯤ ꯀꯩꯅꯣꯗ ꯇ꯭ꯔꯣꯐꯤ ꯇꯣꯐ꯭ꯔꯤꯒꯤ ꯁꯥꯟꯅꯕꯗꯨꯅ ꯍꯦꯟꯅ ꯌꯦꯡꯕ ꯅꯨꯡꯉꯥꯏ ꯈꯣꯠꯂꯦ ꯑꯗꯩꯗꯤ ꯑꯥꯔꯕꯤꯟ ꯁꯣꯏꯕꯝ ꯒꯥꯏꯗꯣ ꯈꯪꯕ꯭ꯔꯥ ꯏꯁꯩ ꯁꯛꯄꯗꯣ ꯊꯥꯒꯠꯂꯝꯃꯦ ꯑꯗꯨꯒ ꯃꯌꯥꯝꯅ ꯉꯍꯥꯡ ꯉꯥꯡꯅ ꯍꯥꯏꯗꯤ ꯃꯣꯏꯗꯤ ꯂꯦꯝꯅ ꯂꯩꯍꯟꯅꯤꯡꯉꯦ ꯍꯥꯏꯕꯅꯤꯗ ꯃꯣꯏꯒꯤ ꯑꯄꯥꯝ ꯄꯥꯝꯗꯕꯨꯗꯤ ꯁꯣꯏꯗꯅ ꯂꯩꯔꯝꯒꯅꯤ ꯑꯗꯨꯏꯁꯨ ꯃꯤꯅ ꯆꯥꯕꯤꯅꯤ ꯍꯥꯏꯕ ꯃꯦꯁꯤꯒꯤ ꯐꯦꯟꯅ ꯐꯅꯌꯥꯝ ꯁꯄꯣꯠ ꯇꯧꯔꯛꯀꯅꯤ ꯔꯣꯅꯥꯜꯗꯣ ꯐꯦꯟꯅ ꯆꯥꯕꯤꯅꯤ ꯃꯣꯏ ꯃꯤꯡ ꯆꯠ ꯊꯤꯅꯤ ꯍꯥꯏꯕ ꯇꯨꯃꯤꯟ ꯂꯩꯌꯣ ꯍꯥꯏꯕ
ꯍꯣꯏ ꯃꯣꯏꯗꯤ ꯑꯅꯤꯃꯛꯇ ꯌꯥꯅ ꯌꯥꯅ ꯆꯠꯀꯗꯧꯅꯦ
ꯇꯨꯃꯤꯟ ꯂꯩꯌꯣ ꯍꯥꯏꯕꯅꯤꯗ ꯃꯅꯨꯡꯗ ꯍꯔꯥꯎꯕꯒꯦꯔ ꯀꯩꯗꯒꯦꯔꯥ ꯃꯥꯏ ꯏꯁꯇꯦꯇꯁ ꯊꯝꯒꯦꯔꯥ ꯈꯣꯠꯀꯦꯔꯥ ꯃꯤ ꯈꯔ ꯎꯍꯜꯂꯒ ꯐꯦꯁꯕꯨꯛꯇ ꯀꯒꯗꯤ ꯏꯔꯒꯦ ꯊꯥꯒꯠꯂꯛꯀꯅꯣ ꯍꯥꯏꯕ ꯂꯦꯝꯗ꯭ꯔꯦ ꯍꯥꯏꯕ ꯃꯃꯤꯠꯇꯨꯗ ꯊꯤꯟꯖꯤꯟ ꯊꯤꯟꯖꯤꯜꯂ ꯇꯥꯛꯀꯗꯕꯅꯦ
ꯐꯥꯏꯅꯦꯜ ꯅꯨꯃꯤꯠꯇ ꯀꯣꯜ ꯇꯥꯔꯛꯇꯥꯔꯤ ꯑꯝꯇꯪ
ꯐꯥꯏꯅꯦꯜ ꯅꯨꯃꯤꯠꯁꯦ
ꯍꯣꯏ
ꯅꯪ ꯅꯪꯗꯤ ꯑꯥꯔꯖꯦꯟꯇꯤꯅꯥꯗ ꯀꯥꯅꯤꯅ ꯂꯩꯕ ꯅꯠꯇ꯭ꯔꯣ ꯏꯕꯥꯅꯤ ꯄꯩꯁꯥ ꯊꯥꯅꯁꯤꯔꯣ
ꯐꯥꯏꯅꯦꯜ ꯅꯨꯃꯤꯠꯇꯤ ꯅꯉꯣꯟ ꯄꯩꯁꯥꯒ ꯄꯥꯏꯗꯦꯗ ꯑꯩ ꯍꯟꯗꯛ ꯀꯩꯅꯣ ꯆꯠꯄꯒꯤ ꯀꯩꯌꯦꯕ ꯑꯆꯥ ꯗꯦꯠ ꯐꯣꯔꯇꯤꯟꯗ ꯇ꯭ꯔꯦꯟ ꯃꯅꯨꯡꯗ ꯇꯧꯔꯁꯦ ꯇ꯭ꯔꯦꯟ ꯃꯅꯨꯡꯗꯤ ꯇꯥꯔꯣꯏ ꯐꯥꯏꯅꯦꯜ ꯁꯦꯃꯤ ꯐꯥꯏꯅꯦꯜꯒꯗꯤ ꯇ꯭ꯔꯦꯟ ꯃꯅꯨꯡ ꯇꯥꯒꯗ꯭ꯔꯥ ꯁꯤꯀꯤꯝ ꯆꯠꯀꯅꯦꯕ ꯑꯩ ꯗꯦꯠ ꯐ꯭ꯔꯣꯇꯤꯟꯗ
ꯎꯝ ꯁꯤ ꯂꯣꯏꯔꯒ ꯑꯩ ꯇꯨꯝꯃꯅꯤ
ꯑꯗꯨꯒ ꯀꯩꯅꯣ ꯇꯧꯔꯅꯤ ꯑ ꯐꯥꯏꯅꯦꯜ ꯅꯨꯃꯤꯠꯇꯤ ꯑꯥꯗꯩ ꯀꯣꯜ ꯇꯧꯔꯛ ꯇꯥꯔꯦ ꯁꯤꯀꯤꯝꯗꯩ ꯅꯉꯣꯟꯗ ꯁꯤꯗꯒ ꯇꯧꯔꯛꯑꯣꯏ ꯅꯣꯔꯃꯦꯜ ꯑ ꯀꯩꯕ ꯅꯣꯔꯃꯦꯜꯗ ꯇꯧꯔꯛꯀꯦ ꯑꯇꯣꯞꯄꯗ ꯋꯥ ꯆꯠꯇ꯭ꯔꯥ ꯀꯩꯅꯣ ꯑꯗꯨꯒ ꯅꯪ ꯑꯝꯇꯪ ꯀꯌꯥꯝ ꯍꯔꯥꯎꯏ ꯌꯦꯡꯇꯥꯔꯦ ꯑꯥꯔꯖꯦꯟꯇꯤꯅꯅ ꯉꯝꯕꯗ
ꯁꯤꯁ
ꯑ
ꯈꯪꯗꯦꯗ ꯃꯤ ꯃꯤ ꯃꯤ ꯑꯄꯥꯝꯕ ꯍꯥꯏꯗꯨꯅꯦ
ꯍꯣꯏ ꯍꯣꯏ ꯉꯥꯝꯗꯣꯢꯅꯦ ꯑꯥꯔꯖꯦꯟꯇꯤꯅꯅ ꯑꯩ ꯈꯥꯟꯂ ꯁꯄꯣꯠ ꯇꯧꯕꯗꯤ ꯌꯕꯖꯥꯠꯅꯤ
ꯏꯁ ꯏꯃꯥꯏ ꯄꯦꯃꯥ ꯄꯦꯃꯥ ꯁꯨꯡꯇꯧ ꯇꯧꯔꯣꯏ ꯅꯪ ꯅꯠꯇꯕ ꯅꯪ ꯅꯪꯕꯨ ꯎꯗꯦ ꯑꯩꯒꯤ ꯀꯟꯇꯦꯛꯇ ꯌꯥꯎꯔꯤꯕꯁꯤꯡꯁꯦ
ꯎꯝ
ꯍꯦꯔꯣꯒꯤꯗꯤ ꯂꯥꯁꯇ ꯅꯍꯥꯟ ꯀꯩꯅꯣ ꯀꯣ ꯁꯤꯅꯤꯡꯁꯤꯠ ꯍꯦꯛꯇ ꯍꯤꯡꯍꯧꯕꯗꯣ ꯁꯤꯁꯤꯡꯦꯡꯁꯤꯦꯛꯇ ꯀꯥꯍꯧꯕꯗꯣ ꯄꯣꯠꯇꯣꯏ ꯄꯣꯠꯠꯇꯣꯏ ꯇꯧꯔꯒ ꯀꯥꯕꯗꯣ ꯋꯥꯖꯥꯎ ꯑꯃ ꯉꯟꯈꯠꯂꯛꯏꯕ
ꯎꯝ
ꯍꯦꯔꯣꯒꯤꯗꯤ ꯂꯥꯁꯇ ꯀꯗꯥꯥꯏꯅꯣ ꯉꯁꯤ ꯉꯩ ꯃꯦꯁꯦꯁ ꯊꯔꯝꯕꯗꯣ ꯂꯣꯠꯈ꯭ꯔꯦ ꯈꯣꯠꯈ꯭ꯔꯦ ꯀꯩ ꯍꯥꯏꯅꯤ ꯃꯦꯁꯦꯁ ꯀꯩꯅꯣ ꯁ꯭ꯇꯦꯇꯁꯇꯨꯕꯨ ꯁꯨꯡꯌꯦꯡ ꯌꯦꯡꯗꯝꯕꯅꯤꯅꯦ
ꯎꯝ
ꯄꯛꯇꯕꯗꯣ
ꯌꯥꯝ ꯅꯨꯉꯥꯏ ꯅꯪ ꯋꯥꯔꯤ ꯇꯥꯕꯗ
ꯅꯨꯡꯉꯥꯏꯕꯅꯤ ꯅꯨꯡꯉꯥꯏꯕꯅꯤ ꯑꯩꯒꯤ ꯋꯥꯔꯤ ꯇꯥꯕꯁꯦ ꯅꯨꯡꯉꯥꯏꯕ꯭ꯔꯥ ꯑꯕꯦꯟꯅꯥꯎ ꯊꯥꯏꯅꯗꯤ ꯀ꯭ꯂꯥꯁ ꯇꯨꯌꯦꯜꯕ ꯍꯦꯛ ꯂꯣꯏꯕꯗ ꯑꯕꯦꯅꯥꯎꯒꯤ ꯄꯣꯁ ꯎꯕ ꯌꯥꯗꯦ ꯑꯩꯉꯣꯟꯗ ꯇꯦꯛ ꯇꯧꯗꯣꯏ ꯏꯃꯥꯟꯅꯕ ꯑꯃꯅꯤ ꯂꯩ
ꯑꯣ ꯃꯥꯕꯨ ꯃꯥꯜꯂꯤꯅꯦ ꯃꯣꯏ ꯅꯪ ꯉꯥꯏ ꯃꯥꯅꯨ ꯃꯥꯜꯂꯤꯅꯦ ꯑꯕꯦꯅꯥꯎꯁꯨ ꯗꯣꯡ ꯗꯣꯡ ꯌꯥꯝ ꯉꯥꯡꯏ
ꯍꯣꯏ ꯑꯕꯦꯅꯥꯎ ꯋꯥꯉꯥꯡꯗꯣ ꯃꯥꯜꯂꯦꯅ ꯇꯧꯔꯛꯄꯅꯦ ꯌꯥꯝ ꯆꯦꯛꯁꯦ ꯍꯧꯖꯤꯛꯇꯤ ꯅꯨꯄꯤ ꯅꯨꯄꯤ ꯀꯣꯏꯅꯈ꯭ꯔꯕꯅꯤꯅꯅꯦ ꯑꯝꯇ ꯀꯧꯅ ꯐꯗ꯭ꯔꯦꯕ ꯏꯃꯥꯟꯅꯕꯤꯁꯤꯡꯁꯦ ꯑꯦ ꯏꯃꯥꯟꯅꯕꯤ ꯏꯃꯥꯟꯅꯕꯁꯤꯡꯁꯦ ꯑꯝꯇ ꯍꯥꯏꯗꯤ ꯃꯦꯁꯦꯁ ꯍꯥꯟꯅꯗꯤ ꯐꯣꯟꯒ ꯂꯩꯔꯛꯄꯗ ꯉꯥꯏꯕꯗꯣ
ꯀꯩ ꯂ ꯅꯨꯄꯤꯅꯤ ꯄ ꯀꯣꯏꯅꯦ
ꯅꯠꯇꯦ ꯏꯃꯥꯟꯅꯕꯁꯤꯡꯗꯣ ꯍꯥꯟꯅ ꯑꯗꯨꯃꯥꯏꯅ ꯂꯪꯅꯔꯝꯕꯁꯤꯡ ꯁꯤꯡꯗꯣ ꯑꯝꯇ ꯀꯧꯅꯗ꯭ꯔꯦ ꯍꯥꯏꯕ ꯍꯧꯖꯤꯛꯇꯤ ꯄꯥꯈꯪ ꯂꯩꯁꯥꯕꯤ ꯈꯔ ꯃꯦꯆꯌꯣꯔ ꯑꯣꯏꯔꯛꯑꯕꯒꯤ ꯐꯖꯅ ꯋꯥꯔꯤꯗꯣ ꯇꯧꯗ꯭ꯔꯦ ꯍꯥꯏꯕ ꯀꯩꯁꯨ ꯁꯨꯡꯇꯧꯕꯨ ꯇꯧꯗ꯭ꯔꯦ ꯊꯥꯏꯅꯗꯤ ꯀ꯭ꯂꯥꯁ ꯇꯨꯋꯦꯜꯕ ꯍꯦꯛ ꯂꯣꯏꯕꯒꯤ ꯐꯣꯟ ꯂꯩꯅꯕ ꯍꯧꯔꯛꯄꯒꯤ ꯑꯃ ꯅꯝꯕꯔ ꯅꯝꯕꯔꯒ ꯂꯧꯅꯕꯒꯤ ꯍꯥꯏꯅꯤ ꯎꯝ ꯑꯗꯨꯃꯥꯏꯅ ꯃꯦꯁꯦꯖ ꯊꯥꯅꯔꯦ ꯍꯧꯖꯤꯛꯇꯤ ꯃꯦꯁꯦꯖꯀꯁꯦ ꯀꯌꯥ ꯊꯥꯅꯗ꯭ꯔꯦꯗꯅꯀꯣ
ꯑꯥ ꯁꯥꯟꯅꯗꯤ ꯀꯤꯄꯦꯗꯠꯇ ꯑꯩꯈꯣꯏ ꯀꯩꯅꯣ ꯅꯣꯀꯤꯌꯥꯒꯤ ꯀꯤꯄꯦꯗ ꯈꯣꯠꯄ ꯀꯂ ꯀꯂ ꯅꯝꯕꯈꯩ ꯃꯈꯀꯣꯟꯒ ꯑꯩꯗꯩꯗꯤ ꯇꯨꯝꯕꯗꯒ
ꯎꯝ ꯑꯗꯨꯁꯨ ꯂꯨꯄꯥ ꯑꯍꯨꯝꯒꯤꯗꯨꯅ ꯁꯤꯛꯁꯇꯤ ꯐꯪꯕ꯭ꯔꯥ ꯀꯩꯅꯣꯝ ꯇꯧꯒꯗꯕ ꯇꯥꯏꯅꯦ
ꯇꯣꯄꯞꯀ ꯀꯥꯞꯇꯅꯀꯣ
ꯑꯗꯨ ꯃꯇꯝꯗꯨꯗꯗꯤ ꯑꯩꯗꯤ ꯀꯌꯥꯗꯤ ꯌꯥꯎꯖꯗꯦꯍꯦ ꯑꯗꯨꯗꯤ ꯃꯦꯁꯦꯁꯀꯨꯝꯕꯕꯨꯗꯤ ꯊꯥꯅꯔꯛꯄ ꯗꯤ ꯑꯣꯏ ꯑꯗꯨꯒ ꯑꯩꯅ ꯐꯣꯟ ꯄꯥꯏꯔꯤꯁꯤ ꯀ꯭ꯂꯥꯁ ꯇꯨꯌꯦꯦꯜꯕ ꯂꯣꯏꯕꯒꯤ ꯂꯩꯕꯒꯤꯗꯨꯗ ꯐꯖꯅ ꯄꯥꯏꯔꯛꯄ ꯋꯥꯅꯤ ꯁꯤꯁꯤ ꯀ꯭ꯂ ꯃꯤꯅꯤꯠ ꯇꯔꯥꯅꯤꯊꯣꯏ ꯁꯨꯗꯣꯔꯦ ꯒꯨꯗ ꯅꯥꯏꯠ ꯑꯩ ꯂꯣꯏꯔꯦ
ꯑ ꯍꯣ ꯍꯣꯏ ꯒꯨꯠ ꯅꯥꯏꯠ ꯒꯨꯠ ꯅꯥꯏꯠ
ꯎꯝ ꯍꯌꯦꯡ ꯑꯃꯨꯛ ꯁꯥꯟꯅꯕ ꯌꯥꯔ ꯀꯥꯟꯗ ꯐꯥꯎꯅꯁꯦ ꯑꯥ ꯀꯛꯇꯣꯏꯅꯦ
ꯃꯊꯟ ꯀꯛꯄꯅꯦ ꯃꯤꯅꯤꯠ ꯀꯌꯥꯔꯣꯝ ꯆꯠꯄ ꯀꯥꯟꯗ